ꯑꯥ ꯇꯥꯔꯕꯣ
ꯑꯥ ꯇꯥꯔꯦ ꯇꯥꯔꯦ
ꯀꯃꯥꯏ ꯀꯃꯥꯏ ꯇꯧꯔꯤꯒꯦ ꯅꯪꯕꯣ ꯅꯈꯣꯟ ꯅꯋꯥꯒ ꯇꯥꯈꯤꯗꯕ ꯀꯨꯏꯔꯦꯗ
ꯎꯏꯔꯕꯅꯦ ꯑꯩ ꯑꯗꯨꯝ ꯊꯕꯛ ꯑꯗꯨꯝ ꯆꯠ ꯂꯩꯔꯦ
ꯑꯥ ꯑꯗꯨꯅꯦ ꯅꯪ ꯐꯪꯉꯦ ꯐꯣꯟ ꯁꯨꯡꯇꯧ ꯇꯧꯔꯛꯈꯤꯗ꯭ꯔꯦ ꯕꯀꯤꯝ ꯐꯪꯉꯦ ꯐꯣꯟ ꯇꯧꯔꯛꯈꯤꯗ꯭ꯔꯦ ꯑꯩꯁꯨ ꯁꯪꯗ꯭ꯔꯕꯅꯤꯅ ꯇꯧꯗ꯭ꯔꯦ
ꯎꯝ
ꯅꯨꯡꯁꯤꯕꯅꯤꯅꯦ ꯅꯍꯥꯟꯋꯥꯏ ꯍꯥꯏ ꯁ꯭ꯀꯜ ꯇꯝꯃꯤ ꯀꯥꯟꯗꯗꯤ ꯑꯩꯈꯣꯏꯁꯦ ꯄꯨꯂꯞ ꯄꯨꯂꯞꯒ ꯁ꯭ꯀꯨꯜꯒ ꯆꯠꯃꯤꯟꯅꯗꯅ
ꯃꯥꯅꯤ ꯍꯧꯖꯤꯛꯇꯤ ꯊꯕꯛ ꯂꯣꯏ ꯇꯧꯅꯔꯕꯅꯤꯅ
ꯃꯥꯅꯦ ꯅꯪ ꯍꯧꯖꯤꯛ ꯑꯦꯁ ꯕꯤ ꯑꯥꯏꯗ ꯑꯗꯨꯝ ꯂꯩꯔꯤꯕꯣ
ꯂꯩꯔꯤ
ꯎꯝ ꯕꯀꯤꯝꯗꯨꯗꯤ ꯀꯩ ꯇꯧꯈ꯭ꯔꯒꯦ ꯍꯧꯖꯤꯛꯄꯣ ꯃꯥꯁꯦ ꯑꯣꯖꯥ ꯑꯣꯏꯔꯦ ꯍꯥꯏꯕ꯭ꯔꯥ ꯀꯩꯅꯣꯝ ꯇꯥꯈꯤꯅꯦ ꯑꯩꯅ
ꯃꯥꯁꯨ ꯑꯣꯖꯥꯗꯤ ꯑꯣꯏꯔꯦ ꯍꯥꯏꯕꯅꯦ ꯃꯥꯒꯤ ꯑꯣꯖꯥꯁꯤꯗꯤ ꯄ꯭ꯔꯥꯏꯚꯦꯠ ꯑꯣꯖꯥꯅꯦ ꯈ꯭ꯋꯥꯏꯗꯩ ꯀꯥꯅꯗꯕ ꯑꯣꯖꯥ
ꯑꯗꯨꯃꯥꯏ ꯍꯥꯏꯅꯨꯁꯦ ꯃꯤ ꯇꯞ ꯇꯞꯅ ꯁ꯭ꯇꯥꯔꯠ ꯑꯞ ꯍꯧꯗꯣꯛꯆꯔꯛꯏꯅꯤ ꯑꯗꯣ ꯀꯩꯅꯣ ꯇꯧꯋꯤꯅꯦ ꯑꯩꯁꯦ ꯅꯍꯥꯟ ꯑꯩꯈꯣꯏ ꯀꯩꯅꯣ ꯑꯩꯈꯣꯏ ꯁ꯭ꯀꯨꯜ ꯔꯣꯝꯗꯩ ꯂꯥꯛꯑꯦꯕꯀꯣ
ꯎꯝ
ꯑꯗꯨ ꯗꯨꯝꯗ ꯀꯩꯅꯣ ꯇꯧꯕꯒꯤ ꯑꯩꯈꯣꯏ ꯑꯦꯂꯨꯃꯤꯅꯤ ꯃꯌꯥꯝ ꯑꯃ ꯄꯨꯟꯁꯦꯅ ꯍꯥꯏꯅꯩꯅꯦ ꯅꯣꯏ ꯌꯥꯎꯒꯗ꯭ꯔꯣ ꯀꯃꯥꯏ ꯇꯧꯅꯤ
ꯃꯤꯕꯨ ꯄꯨꯜꯂꯦ ꯍꯥꯏꯗꯤ ꯌꯥꯎꯒꯦꯅꯦ ꯑꯗꯨꯝ
ꯑꯗꯨꯅꯦ ꯍꯥꯏꯗꯤ ꯑꯩꯈꯣꯏ ꯅꯍꯥꯟꯋꯥꯏ ꯄꯨꯜꯂꯝꯕꯁꯤꯡꯗꯣ
ꯎꯝ
ꯑꯗꯨꯗꯣ ꯌꯥꯎꯁꯦꯅꯅꯦ ꯀꯩꯅꯣ ꯇꯧꯔ ꯀꯩꯗꯣ ꯑꯩꯈꯣꯏꯁꯨ ꯄꯨꯟꯗꯕ ꯀꯨꯏꯔꯦ ꯀꯥꯏꯗꯅꯣ ꯃꯐꯝ ꯐꯥꯝ ꯍꯥꯎꯁꯀꯨꯝꯕ ꯑꯃ ꯇꯧꯔꯒ ꯆꯠꯁꯦꯅꯅꯦ
ꯑꯥ
ꯍꯥꯏꯅꯕꯅꯦꯕ
ꯎꯝ ꯄꯨꯟꯗꯤꯕꯨ ꯑꯣꯏꯗꯤ ꯑꯗꯨꯝ ꯌꯥꯏꯅꯦ ꯄꯨꯟꯗꯕꯒ ꯌꯥꯝ ꯀꯨꯏꯔꯦ ꯊꯕꯛ ꯑꯗꯨꯝ ꯆꯤꯡꯒꯤꯕꯗꯒꯤ ꯁꯨꯡ ꯎꯟ ꯍꯦꯛ ꯎꯅꯈꯤꯗ꯭ꯔꯦ
ꯀꯌꯥꯗꯤ ꯀꯨꯏꯔꯦ ꯑꯩꯈꯣꯏꯅ ꯄꯨꯜꯂꯛꯇ꯭ꯔꯤꯁꯦ
ꯑꯩꯅ ꯍꯥꯏꯔꯣꯒꯗꯤ ꯆꯍꯤ ꯑꯅꯤ
ꯑꯗꯨꯅꯦ ꯅꯁꯛ ꯅꯁꯥꯒꯗꯣ ꯎꯈꯤꯗ ꯀꯨꯏꯔꯦ ꯅꯪꯕꯨ ꯂꯨꯍꯣꯡꯕꯗꯤ ꯀꯔꯝ ꯀꯥꯟ ꯇꯥꯔꯒꯦ
ꯑꯩꯕꯣ ꯎꯝ ꯂꯨꯍꯣꯡꯕꯁꯤꯕꯨ ꯎꯝ ꯋꯥꯠꯂꯤꯗ ꯌꯥꯝꯅ
ꯆꯍꯤ ꯀꯌꯥꯃꯨꯛ ꯋꯥꯠꯂꯤꯒꯦ ꯅꯪ ꯅꯍꯥꯟꯋꯥꯏ ꯅꯨꯄꯤ ꯆꯦꯜꯂꯦ ꯍꯥꯏꯕ ꯑꯃꯗꯤ ꯇꯥꯒꯤꯗ
ꯑꯩꯅ ꯍꯥꯏꯅꯦ ꯆꯍꯤ ꯍꯥꯏꯔꯨꯔꯒꯗꯤ ꯆꯍꯤ ꯑꯩꯠꯇꯤꯃꯨꯛ ꯋꯥꯠꯂꯤ
ꯀꯩꯅꯣ ꯅꯪ ꯅꯨꯄꯤꯗꯣ ꯀꯥꯏꯅꯈ꯭ꯔꯕꯣ
ꯀꯥꯏꯅꯔꯕꯗꯤ ꯀꯥꯏꯅꯗ꯭ꯔꯤ ꯑꯩꯒꯤꯗꯤ ꯃꯇꯝ ꯂꯦꯜꯂꯤꯕꯅꯤ ꯍꯥꯏꯔꯤꯕꯁꯤꯅꯤꯅꯦ
ꯑꯩ ꯅꯍꯥꯟꯋꯥꯏ ꯅꯪ ꯅꯨꯄꯤ ꯆꯦꯜꯂꯦ ꯍꯥꯏꯕꯗꯨꯗ ꯑꯩꯗꯤ ꯂꯨꯍꯣꯡꯉꯗꯣꯏꯕꯕꯨ ꯃꯥꯜꯂꯤꯅꯦ ꯑꯗꯨꯗꯨꯒ ꯀꯩꯅꯣꯅꯦ
ꯑꯩꯗꯤ ꯍꯧꯖꯤꯛ ꯀꯣꯏꯔꯦꯅ ꯅꯨꯄꯤ ꯀꯣꯏꯔꯦ ꯍꯥꯏꯁꯦ ꯃꯇꯝ ꯂꯦꯟꯕꯩ ꯀꯣꯏꯕꯅꯦ ꯑꯁꯦꯡꯕꯒꯤꯗꯤ ꯅꯨꯄꯤꯒ ꯊꯤꯔꯣꯏ ꯏꯇꯨ ꯏꯆꯥ ꯄꯥꯝꯗꯦ
ꯑꯣ ꯐꯔꯦꯁꯦ ꯍꯧꯖꯤꯛꯀꯥꯟꯁꯤꯕꯨ ꯀꯩꯀꯩ ꯏꯟꯖꯥꯡꯅ ꯍꯥꯎꯔꯤꯒꯦ
ꯑꯩꯁꯦ ꯍꯧꯖꯤꯛꯀꯤ ꯑꯣꯏꯅꯗꯤ ꯎꯇꯤꯅ ꯍꯥꯎꯏ
ꯀꯥꯂꯦꯟ ꯆꯪꯉꯛꯄꯁꯤꯗ ꯅꯪ ꯎꯇꯤꯅ ꯍꯥꯎꯔꯕ
ꯍꯧꯋꯦ ꯑꯩꯗꯤ
ꯑꯆꯝꯕꯒꯩꯗꯤ ꯑꯝꯇ ꯆꯥꯗ꯭ꯔꯕꯣ
ꯑꯆꯝꯕꯁꯦ ꯃꯍꯥꯎ ꯌꯥꯎꯗꯦꯅꯦ ꯑꯩꯗꯤ ꯁꯨꯡꯄꯥꯝ ꯄꯥꯝꯗꯦꯅꯦ
ꯀꯥꯡꯁꯣꯏꯒꯨꯝꯕꯁꯨ ꯈꯔ ꯈꯔ ꯆꯥꯎꯅꯦ ꯅꯪꯕꯨ ꯅꯁꯥꯗꯣ ꯁꯨꯝ ꯆꯥꯎꯈꯠꯂꯛꯄ ꯇꯥꯔꯦ ꯊꯥꯎ ꯊꯨꯝꯗ ꯁꯨꯝ ꯆꯥ ꯂꯩꯔꯗꯤ
ꯎꯝ ꯆꯥꯎꯅꯕ ꯆꯥꯍꯟꯗꯨꯏꯅꯦ ꯏꯁꯥꯁꯦ
ꯁꯨꯃꯣ ꯁꯥꯟꯅꯒꯦ ꯍꯥꯏꯔꯣ ꯅꯪ
ꯁꯅꯔꯣꯢ
ꯆꯥꯎꯕ ꯍꯥꯏꯔꯒꯗꯤ ꯗꯥꯢꯃꯨꯛ ꯆꯥꯎꯕ ꯅꯠꯇꯦꯍꯦ ꯏꯁꯥꯁꯦ ꯋꯥꯡ ꯆꯥꯎꯕ ꯍꯥꯏꯕꯅꯤ ꯕꯣꯗꯤꯒꯗꯤ ꯁꯦꯝꯕ ꯍꯧꯗꯣꯏꯕ
ꯇꯣ ꯁꯨꯝ ꯍꯦꯟꯒꯠꯂꯛꯑꯅꯤ ꯊꯥꯎ ꯊꯨꯝꯗ ꯁꯨꯝ ꯆꯥ ꯂꯩꯔꯗꯤ
ꯎꯝ ꯑꯩ ꯐꯦꯠꯇꯒꯤ ꯃꯁꯜ ꯑꯃꯨꯨꯛ ꯊꯣꯛꯇꯣꯢꯅꯤꯅꯦ ꯏꯁꯥꯁꯦ ꯏꯁꯀꯤꯅꯤ ꯑꯣꯏ ꯂꯩꯔꯒꯗꯤ ꯃꯁꯜꯗꯤ ꯋꯥꯏꯅꯦ
ꯅꯪ ꯅꯍꯥꯟꯋꯥꯏ ꯖꯤꯝ ꯆꯠꯄ ꯍꯧꯔꯝꯕꯗꯨꯕꯨ ꯑꯃꯨꯛ ꯆꯠꯇ꯭ꯔꯕꯣ
ꯆꯠꯄꯒꯤꯗꯤ ꯑꯗꯨꯝ ꯆꯠꯂꯤꯗ ꯇꯣꯏꯅ ꯑꯗꯨꯝ ꯆꯠꯇꯕ
ꯑꯗꯨ ꯖꯤꯝꯗꯣ ꯈꯔ ꯈꯔ ꯆꯠꯂꯣ ꯅꯪꯗꯤ ꯍꯥꯟꯅꯗꯩꯁꯨ ꯅꯁꯥ ꯍꯥꯟꯅꯗꯒꯤꯁꯨ ꯑꯗꯨꯝ ꯅꯁꯥꯗꯣ ꯈꯔ ꯆꯥꯎꯒꯟꯕꯅꯤꯅꯅꯦ
ꯑꯥ
ꯑꯗꯨ ꯍꯥꯏꯔꯒ ꯃꯃꯥꯍꯣꯏꯗꯤ ꯑꯅꯥ ꯑꯌꯦꯛꯇꯤ ꯌꯥꯎꯗꯦꯀꯣ
ꯌꯥꯎꯗꯦꯗꯥ ꯃꯣꯢꯗꯨꯝ ꯃꯁꯥ ꯐꯔꯤ
ꯆꯍꯤ ꯀꯌꯥꯃꯨꯛ ꯍꯥꯏꯔꯛꯑꯒꯦ ꯃꯃꯥꯗꯨꯕꯣ
ꯃꯥꯁꯦ ꯆꯍꯤ ꯍꯧꯖꯤꯛ ꯐꯤꯞꯇꯤ ꯋꯥꯟ
ꯑꯥ
ꯑꯗꯩ ꯑꯩꯈꯣꯏ ꯄꯨꯄꯥꯁꯤꯅ ꯆꯍꯤ ꯑꯥ ꯁꯤꯛꯁꯇꯤ ꯊ꯭ꯔꯤ
ꯄꯄꯥꯗꯤ ꯀꯩꯀꯩ ꯇꯧꯔꯤꯒꯦ ꯍꯧꯖꯤꯛ
ꯃꯥꯖꯦ ꯍꯧꯖꯤꯛ ꯀꯩ ꯍꯥꯢꯔꯨꯅꯤ ꯃꯩ ꯁꯦꯝꯕꯒꯤ ꯊꯕꯛꯇꯤ ꯇꯧꯏ ꯃꯥꯏ ꯆꯍꯤꯖꯤꯒꯥꯏ ꯍꯥꯏꯔꯒꯗꯤ ꯇꯧꯍꯟꯅꯤꯡꯗꯕꯅꯤ ꯍꯥꯏꯗꯤ ꯃꯩꯁꯦ ꯍꯥꯏꯕꯁꯤ ꯌꯥꯝꯅ ꯁꯥꯊꯤꯕ ꯄꯣꯠꯅꯤꯅꯦ
ꯃꯥꯅꯤ ꯃꯥꯅꯤ ꯑꯗꯨꯕꯨꯗꯤ ꯑꯍꯟ ꯑꯣꯏꯁꯜꯂꯛꯑꯕꯅꯤꯅ
ꯎꯝ
ꯅꯣꯏ ꯗꯥꯗꯨꯗꯤ ꯀꯩꯀꯩ ꯇꯧꯔꯤꯒꯦ ꯍꯧꯖꯤꯛꯄꯣ
ꯃꯥꯁꯦ ꯃꯥꯁꯦ ꯑꯣꯖꯥ ꯑꯣꯖꯥ ꯍꯣꯏ ꯍꯥꯏꯔꯤꯁꯦ ꯃꯥ ꯒꯣꯔꯃꯦꯟ ꯑꯣꯖꯥ ꯒꯣꯔꯃꯦꯟ ꯍꯥꯏ ꯄ꯭ꯔꯥꯏꯕꯦꯠ ꯑꯣꯖꯥꯁꯤꯗꯤ ꯑꯣꯏꯕꯀꯣ ꯄ꯭ꯔꯥꯢꯕꯦꯠ ꯑꯣꯖꯥꯁꯤ ꯑꯣꯏꯗꯤ ꯑꯣꯢꯍꯟꯅꯤꯡꯗꯕ ꯍꯥꯏꯗꯤ ꯇꯣꯂꯣꯞꯁꯨ ꯄꯤꯛꯏ ꯃꯇꯝꯁꯨ ꯌꯥꯝ ꯆꯪꯉꯤ
ꯎꯝ
ꯍꯥꯏꯗꯤ ꯑꯣꯖꯥ ꯈꯤꯇꯪ ꯑꯣꯏ ꯍꯥꯏꯗꯨꯅ ꯂꯥꯢꯔꯤꯛꯁꯦ ꯑꯥ ꯇꯅꯥ ꯃꯈꯥ ꯇꯝꯗꯔꯛꯇꯨꯢꯅꯤ
ꯎꯝ
ꯍꯥꯏꯗꯤ ꯑꯦꯐꯦꯠ ꯊꯥꯗꯈꯤꯒꯩꯗꯨꯒ ꯈꯪꯕ꯭ꯔꯥ ꯀꯥꯟꯅꯕ ꯐꯪꯕꯗꯣ ꯌꯥꯝꯅ ꯊꯤ ꯀꯥꯟꯅꯗꯕꯀꯣ
ꯀꯩꯅꯣ ꯇꯧꯗ꯭ꯔꯕꯥ ꯃꯥꯕꯨ ꯀꯕꯥꯔꯃꯦꯟꯀꯤ ꯀꯩꯒꯤ ꯇ꯭ꯔꯥꯏ ꯑꯝꯇ ꯇꯧꯗ꯭ꯔꯕꯣ
ꯇ꯭ꯔꯥꯏ ꯇꯧꯗꯤ ꯇꯧꯋꯦ ꯃꯥ ꯐꯦꯜ ꯑꯣꯏ ꯂꯩꯔꯦ
ꯑꯁ ꯑꯗꯨꯕꯨꯗꯤ ꯃꯥꯁꯦ ꯊꯥꯏꯅꯗꯒꯤ ꯂꯥꯏꯔꯤꯛꯇꯤ ꯈꯔ ꯄꯥꯅꯤꯡꯒꯤꯗꯕꯅꯤꯅꯦ
ꯃꯥꯅꯦ
ꯅꯍꯥꯟ ꯅꯣꯡꯃ ꯅꯣꯏ ꯗꯥꯗꯣ ꯕꯖꯥꯔꯗ ꯁꯦꯀꯦꯟ ꯍꯦꯟ ꯈꯜ ꯂꯩꯍꯧꯕꯅꯤꯅꯦ ꯑꯩ ꯎꯔꯝꯕꯅꯤꯅꯦ
ꯎꯝ
ꯃꯥꯕꯣ ꯁꯦꯀꯦꯂꯦꯟꯗ ꯑꯩꯅꯗꯤ ꯃꯥꯅ ꯐꯥꯔꯁ ꯍꯦꯟꯗ ꯑꯗꯨꯝ ꯂꯩꯒ ꯍꯥꯏꯖꯟꯅꯩꯕ ꯁꯦꯀꯦꯟ ꯍꯦꯟꯗ ꯄꯣꯠ ꯂꯩꯕ ꯎꯝ
ꯑꯩꯅ ꯀꯩ ꯂꯩꯔꯤꯅꯣ ꯍꯥꯏꯔꯒ ꯁ꯭ꯀꯨꯜ ꯆꯠꯄꯗ ꯂꯤꯠꯅꯕ ꯐꯨꯔꯤꯠ ꯈꯔ ꯂꯩꯔꯝꯕꯅꯤꯅ ꯃꯦꯟ ꯁꯥꯏꯠ ꯈꯜ ꯂꯩꯍꯧꯕꯅꯤꯅꯦ ꯂꯄꯥ ꯆꯝꯌꯥꯡꯈꯩ ꯆꯥꯝꯌꯥꯡꯈꯩ ꯄꯤꯕ ꯍꯥꯏꯗꯣꯛꯄꯗꯣ
ꯃꯥꯁꯦ ꯑꯩꯅ ꯕꯥꯎ ꯈꯪꯒꯥꯎ ꯐꯨꯔꯤꯠ ꯑꯍꯟꯕꯒ ꯂꯩꯕꯒꯁꯦ ꯈꯣꯒꯥꯎ ꯐꯨꯔꯤꯠ ꯂꯩꯔꯒ ꯍꯜꯂꯛꯄꯒꯁꯦ ꯑꯩꯅꯗꯤ ꯍꯪꯉꯀꯣ ꯀꯌꯥ ꯀꯌꯥꯗ ꯂꯩꯅꯣ ꯍꯥꯏꯕꯦꯀꯣ ꯃꯥꯅ ꯃꯥꯅꯗꯤ ꯑꯥ ꯂꯨꯄꯥ ꯂꯤꯁꯤꯡ ꯑꯅꯤ ꯑꯍꯨꯝꯒ ꯄꯤꯗ ꯄꯥꯔꯍꯦꯟ ꯑꯇꯥꯡꯕ ꯉꯥꯛꯇꯅꯤ ꯑꯗꯨꯝ ꯍꯥꯏꯕꯀꯣ ꯃꯥꯅ ꯑꯥ ꯁꯦꯀꯦꯍꯦꯟ ꯗꯒ ꯂꯩꯒ ꯑꯐꯥꯎꯁ ꯁꯥꯔꯤꯅꯤꯅꯦ ꯃꯥꯗꯤ
ꯍꯣꯏꯅꯦ ꯍꫭꯏꯅꯦ ꯁꯦꯀꯦꯟ ꯍꯦꯟꯗꯩ ꯂꯩꯔꯒ ꯑꯐꯥꯎ ꯁꯥꯕ ꯀꯅꯥꯅꯣ ꯍꯥꯏꯗꯤ ꯅꯣꯏ ꯗꯥꯗꯨ ꯑꯗꯨꯝ ꯂꯩꯔꯦꯅꯦ ꯑꯗꯨꯕꯨꯗꯤ ꯊꯥꯏꯅꯦꯟꯗꯩ ꯃꯥꯁꯦ ꯁꯦꯀꯦꯟ ꯍꯦꯟꯗꯕꯨꯗꯤ ꯈꯔ ꯆꯣꯞꯄꯅꯤꯗ ꯅꯍꯥꯟꯋꯥꯏ ꯑꯃ ꯑꯩꯈꯣꯏꯒꯤ ꯊꯣꯡꯉꯤꯗ ꯁꯦꯀꯦꯟ ꯍꯦꯟ ꯍꯩꯗꯣꯛꯄ ꯌꯥꯝ ꯂꯥꯝꯑꯝꯃꯤꯗꯅ
ꯀꯔꯥꯏꯉꯦ
ꯑꯗꯨ ꯂꯥꯛꯄꯗ ꯃꯥ ꯄꯨꯔꯥ ꯀꯨꯝꯍꯩ ꯍꯔꯥꯎ ꯑꯃꯩ ꯇꯥꯏꯞꯇ ꯍꯔꯥꯎꯕꯅꯤ
ꯇꯧꯕꯅꯤ ꯃꯥ ꯑꯗꯨ ꯍꯦꯛ ꯎꯕꯒ ꯑꯗꯨꯝ ꯆꯦꯟꯒ꯭ꯔꯅꯤ ꯄꯩꯁꯥ ꯈꯔ ꯄꯥꯏꯔꯒ ꯑꯗꯨꯝ
ꯁꯦꯀꯦꯟ ꯍꯦꯟꯗ ꯑꯁꯨꯛ ꯌꯥꯝ ꯆꯣꯄꯤꯁꯤꯕꯨ ꯀꯃꯥꯏ ꯇꯧꯔꯤꯅꯣ ꯈꯪꯗꯦ ꯍꯣꯏ ꯄꯣꯠꯄꯨꯗꯤ ꯐꯥꯖꯕꯕꯨꯗꯤ ꯌꯥꯎꯋꯏꯀꯣ ꯁꯦꯀꯦꯟ ꯍꯦꯟꯁꯦ
ꯑꯝ
ꯑꯣꯏꯇꯥꯔꯁꯨ ꯃꯥꯒꯤ ꯈꯨꯆꯣꯞꯇꯨꯃꯛꯇꯤ ꯍꯦꯟꯃꯟꯕ
ꯃꯥꯏꯒꯤ ꯑꯣꯏꯅꯗꯤ ꯈꯣꯡꯒ꯭ꯔꯥꯎ ꯐꯤ ꯌꯥꯝꯃꯒ ꯂꯣꯏꯔꯦ ꯈꯟꯕꯅꯤ ꯃꯥꯏꯒꯤꯗꯤ
ꯃꯥꯅꯦ ꯃꯥꯅꯦ ꯑꯗꯨꯕꯨꯗꯤ ꯃꯥ ꯁ꯭ꯀꯨꯜꯕꯨꯗꯤ ꯑꯗꯨꯝ ꯆꯠꯆꯕꯅꯤꯅ ꯈꯨꯡꯒ꯭ꯔꯥꯎ ꯐꯨꯔꯤꯠꯄꯨꯗꯤ ꯌꯥꯝꯅꯤꯡꯉꯝꯒꯅꯤ
ꯎꯝ
ꯅꯪ ꯑꯣꯐꯤꯁꯇꯤ ꯄꯨꯡ ꯀꯌꯥꯗ ꯆꯠꯂꯤꯕ
ꯑꯩꯁꯦ ꯍꯧꯖꯤꯛ ꯑꯌꯨꯛꯇ ꯄꯨꯡ ꯇꯔꯥ ꯑꯗꯨꯋꯥꯏꯗ ꯆꯠꯂꯦ
ꯎꯝ ꯀꯩꯅꯣ ꯇꯧꯔꯤꯕꯣ ꯅꯣꯏꯕꯣ ꯆꯥꯛ ꯏꯁꯤꯡꯗꯤ ꯀꯅꯥ ꯇꯧꯔꯦ ꯅꯣꯏꯗꯥ ꯐꯪꯉꯦ ꯅꯨꯄꯤ ꯊꯤꯗ꯭ꯔꯦ ꯅꯪ ꯐꯪꯉꯦ ꯊꯤꯗꯦ
ꯏꯃꯥ ꯑꯗꯨꯝ ꯊꯣꯡꯉꯤꯗ ꯃꯥ ꯍꯧꯖꯤꯛ ꯆꯍꯤ ꯐꯤꯐꯇꯤꯒ ꯋꯥꯟ ꯍꯥꯏꯔꯒꯁꯨ ꯃꯥ ꯌꯥꯝ ꯊꯤ ꯍꯥꯅꯨꯕꯤꯗꯤ ꯑꯣꯟꯗ꯭ꯔꯤꯗꯅ
ꯎꯝ
ꯑꯩꯗꯤ ꯏꯃꯥ ꯃꯁꯥ ꯉꯝꯗ꯭ꯔ ꯀꯥꯟꯗ ꯑꯩꯅ ꯊꯣꯡꯕꯅꯤ ꯈꯪꯗꯦ ꯑꯩꯈꯣꯏ ꯗꯥꯅ ꯊꯣꯡꯕꯅꯤ ꯈꯪꯗꯦ ꯅꯠꯇ꯭ꯔꯒ ꯃꯤ ꯑꯃ ꯅꯦꯛꯑꯒ ꯍꯦꯛ ꯂꯣꯏꯔꯦ
ꯍꯩ ꯑꯗꯨꯃꯥꯏꯟ ꯇꯧꯕꯁꯨ ꯌꯥꯄꯣꯟꯠꯇꯦꯅꯦ ꯍꯦ ꯅꯣꯏꯕꯣ
ꯀꯩꯗꯧꯅꯤ ꯃꯥꯁꯨ ꯊꯤꯔꯔꯣꯏ ꯈꯪꯉꯦ ꯑꯩꯁꯨ ꯊꯤꯅꯤꯡꯗꯔꯦ
ꯎꯝ
ꯎꯄꯥꯥꯏ ꯀꯩ ꯂꯩ
ꯑꯗꯨꯗꯤ ꯌꯦꯡꯉꯣ ꯏꯃꯥ ꯍꯣꯏꯗꯨꯁꯨ ꯋꯥꯔꯝꯃꯅꯤꯅꯦ ꯆꯥꯛ ꯏꯁꯤꯡꯗꯣ ꯊꯣꯡꯕꯤꯅꯕꯗꯨ ꯂꯩꯇ꯭ꯔꯦ ꯅꯣꯏ ꯑꯣꯐꯤꯁ ꯆꯠꯂ ꯅꯪꯅꯕ ꯉꯟ ꯇꯥ ꯑꯃꯨꯛ ꯍꯧꯒꯠꯅꯤ ꯃꯥ ꯇꯧꯗꯣꯏꯗꯣ
ꯎꯝ ꯀꯩꯗꯧꯅꯤ ꯎꯄꯥꯏ ꯀꯤꯝ ꯂꯩꯇꯦꯗꯅ
ꯎꯝ
ꯍꯥꯏꯕꯗꯤ ꯆꯥꯗꯅ ꯆꯠꯂꯒꯗꯤ ꯑꯝ ꯏꯁꯥ ꯌꯥꯝ ꯁꯣꯟꯗꯅꯤꯗꯅ
ꯎꯝ ꯑꯗꯨꯕꯨꯗꯤ ꯑꯗꯨ ꯍꯥꯏꯔꯒ ꯀꯩꯅꯣ ꯇꯧꯕ ꯅꯣꯏꯔꯣꯝꯗ ꯄꯥꯐꯣꯔ ꯁꯥꯕ ꯃꯤ ꯂꯩ ꯍꯥꯏꯌꯦ ꯑꯗꯨꯕꯨ ꯀꯃꯥꯏ ꯀꯃꯥꯏꯅ ꯇꯧꯕꯗꯣ ꯑꯩꯁꯦ ꯈꯔ ꯂꯧꯅꯤꯡꯕꯅꯤꯅꯦ
ꯎꯝ ꯃꯣꯏ ꯄꯥꯐꯣꯔ ꯑꯗꯨꯝ ꯍꯥꯎꯕꯅꯤꯗ ꯄꯥꯐꯣꯔꯒꯁꯦ ꯑ ꯃꯌꯥꯡꯒꯨꯝꯕꯅꯒ ꯁꯥꯕꯗꯨ ꯅꯠꯇꯦꯗꯤ ꯃꯌꯨꯝꯗ ꯐꯖꯅ ꯑꯗꯨꯝ ꯁꯥꯖꯥꯅꯤ
ꯀꯅꯥꯅ ꯁꯥꯔꯤꯅꯣ ꯑꯗꯨꯅ
ꯑꯈꯣꯏ ꯁ꯭ꯋꯥꯏꯒꯤ ꯏꯗꯣꯝꯆꯥ ꯑꯃꯅ ꯁꯥꯕꯅꯤ ꯃꯣꯏ ꯃꯤ ꯏꯗꯣꯝꯆꯥ ꯐꯟꯅꯥꯝ ꯄꯨꯟꯁꯤꯟꯅꯔꯒꯀꯣ
ꯑꯥ
ꯃꯣꯏ ꯃꯤ ꯃꯉꯥꯃꯨꯛ ꯄꯨꯟꯖꯟꯅꯔꯒ
ꯑꯥ
ꯃꯣꯏꯗꯨꯕꯨ ꯀꯩꯅꯣ ꯇꯧꯕ꯭ꯔꯣꯑꯩꯈꯣꯏꯒꯤ ꯐ꯭ꯂꯦꯕꯔ ꯃꯈꯟ ꯃꯈꯟꯒ ꯍꯥꯞꯄꯦ ꯍꯥꯏꯕ ꯄꯥꯎ ꯑꯃ ꯇꯥꯏꯅꯦ
ꯍꯥꯞꯄꯅꯦ ꯃꯣꯏ ꯐ꯭ꯂꯦꯕꯔ ꯃꯈꯜ ꯃꯈꯜ ꯑꯩ ꯃꯃꯤꯡꯗꯤ ꯂꯣꯏ ꯀꯥꯎꯒꯔꯦ ꯍꯣꯏ ꯑꯩꯁꯤ ꯆꯥꯔꯒ ꯌꯣꯟꯕ ꯑꯈꯣꯏ ꯃꯃꯥ ꯑꯗꯨꯝ ꯂꯩꯔ ꯆꯥꯕꯅꯤꯅ
ꯎꯝ
ꯃꯣꯏ ꯃꯛ ꯐꯂꯦꯕꯔꯁꯦ ꯃꯈꯜ ꯃꯉꯥ ꯊꯣꯛꯑꯦ ꯍꯥꯏꯕ ꯅꯠꯇꯦ ꯇꯔꯨꯛ ꯊꯣꯛꯑꯦ ꯍꯥꯏꯕ
ꯎꯝ ꯑꯩꯁꯦ ꯑꯝꯇꯪ ꯇ꯭ꯔꯥꯏ ꯇꯧꯔꯀꯥꯟꯗꯅꯦ ꯍꯥꯏꯗꯤ ꯑꯩꯈꯣꯏ ꯗꯨꯀꯥꯟꯗꯣ
ꯎꯝ
ꯑꯗꯨ ꯗꯨꯀꯥꯟ ꯗꯨꯀꯥꯟꯗꯁꯨ ꯈꯔ ꯊꯥꯅꯕ ꯈꯣꯠꯅꯕꯅ ꯅꯣꯏꯔꯣꯝꯗꯒꯤ ꯂꯧꯁꯦꯅ ꯅꯍꯥꯟꯁꯦ ꯍꯥꯏꯐꯦꯠ ꯍꯥꯏꯅꯕꯅꯦꯕ
ꯌꯥꯑꯣ ꯌꯥꯝ ꯊꯤ ꯐꯕꯅꯦ ꯄꯥꯐꯣꯒꯗꯣ ꯈ꯭ꯔꯤꯁꯄꯤꯒ ꯐꯖꯟꯅ ꯑꯣꯏꯔꯒꯀꯣ ꯑꯩ ꯄꯥꯕꯁꯨ ꯑꯗꯨꯝ ꯄꯥꯕꯅꯤ ꯄꯥꯏ ꯍꯥꯏꯁꯦ ꯎꯝ ꯌꯥꯝ ꯄꯥꯏ ꯍꯥꯏꯗꯨꯗꯤ ꯌꯥꯝ ꯊꯤ ꯄꯥꯝꯃꯟꯕꯒꯤ ꯆꯥꯡꯗꯣ ꯅꯠꯇꯦꯀꯣ ꯈ ꯐꯖꯕ ꯃꯑꯣꯡꯗ ꯄꯥꯕꯗꯣ
ꯃꯣꯏꯁꯦ ꯀꯩꯅꯣ ꯇꯧꯕ꯭ꯔꯣ ꯑꯗꯨꯕꯨ ꯄꯥꯄꯠ ꯁꯥꯏꯗꯨꯕꯨ ꯇ꯭ꯔꯦꯅꯤꯡꯒꯨꯝꯕ ꯇꯧꯔꯨꯕ꯭ꯔꯣ
ꯃꯣꯏ ꯇ꯭ꯔꯦꯅꯤꯡꯒꯨꯝꯕ ꯇꯧꯗꯤ ꯇꯧꯕꯅꯦ ꯃꯣꯏ ꯑꯥꯗꯒ ꯆꯠꯇꯅ ꯄꯥꯐꯣꯔ ꯍꯥꯟꯅ ꯇꯧꯕ ꯍꯩꯔꯅꯤ ꯑꯗꯩ ꯌꯨꯝꯗ ꯂꯥꯛꯑ ꯁꯦꯝꯕꯀꯣ ꯑꯗ ꯃꯣꯏ ꯄꯥꯐꯣꯔ ꯈꯨꯠꯁꯦꯝꯁꯦ ꯑꯥ ꯃꯌꯥꯡꯒꯤ ꯗꯨꯀꯥꯟꯗꯒ ꯀꯦ ꯃꯆꯥ ꯗꯒ ꯍꯥꯟꯗꯥꯏ ꯌꯣꯟꯕ ꯅꯠꯇꯦꯀꯣ ꯃꯣꯏꯁꯦ ꯑꯥ ꯇꯟꯒꯤ ꯇꯥꯏ ꯁꯦꯝꯗꯣꯏꯅꯦ
ꯎꯝ
ꯄꯥꯐꯣꯔꯁꯦ ꯃꯣꯏ ꯕꯤꯁ ꯀꯩ ꯀꯩꯅꯣ ꯃꯣꯏ ꯊꯣꯠꯄꯗꯨꯕꯣ ꯕꯦꯁꯣꯟꯒ ꯌꯥꯝꯒ ꯑꯗꯨꯗꯒꯤ ꯃꯣꯏ ꯃꯈꯜꯒ ꯊꯥꯛꯄꯅꯤꯀꯣ ꯑꯗꯨꯝꯕꯁꯨ ꯇꯣꯠꯂꯅꯤꯀꯣ ꯑꯗꯨꯗꯒꯤ ꯗꯣ ꯇꯟ ꯇꯛꯅꯕꯒꯤꯗꯣ ꯑꯗꯨꯝꯕꯅ ꯌꯥꯝ ꯁꯥꯡꯅ ꯇꯛꯑꯅꯤꯀꯣ ꯑꯗꯩ ꯁꯥꯔꯀꯜ ꯑꯣꯏꯅ ꯀꯣꯏꯗꯣꯏꯕ ꯍꯥꯏꯗꯤ ꯁꯥꯔꯀꯜ ꯑꯣꯏꯅ ꯀꯛꯇꯣꯏꯕ
ꯑꯗꯨ ꯂꯦꯕꯔꯗꯤ ꯌꯥꯝ ꯊꯥꯗꯕ ꯄꯣꯠꯅꯤꯅꯦ
ꯊꯥꯗꯕꯅꯦ ꯂꯦꯕꯔ ꯊꯥꯗꯔꯕꯅꯤꯅ ꯂꯦꯕꯔꯁꯨ ꯑꯗꯨꯝ ꯍꯥꯎꯏꯅꯦ
ꯎꯝ ꯑꯗꯨꯅꯤꯅꯦ ꯍꯥꯏꯗꯤ ꯑꯍꯥꯎꯕ ꯍꯥꯏꯗꯤ ꯌꯨꯝ ꯀꯩꯗ ꯁꯥꯖꯕꯁꯤꯅ ꯑꯩꯈꯣꯏꯒꯤ ꯁꯣꯗꯥ ꯅꯨꯡꯗꯥꯁꯨ ꯌꯥꯝ ꯍꯥꯞꯄ ꯅꯠꯇꯦ ꯅꯠꯇꯝꯅꯤꯅ ꯑꯗꯨꯅꯗꯤ ꯏꯁꯥꯗꯁꯨ ꯁꯣꯛꯇꯦꯗꯅ
ꯍꯥꯎꯁꯨ ꯍꯥꯎꯕ ꯑꯗꯨꯒꯨꯝꯕꯗꯣ ꯈꯔ ꯂꯧꯅꯤꯡꯕꯅꯦ ꯑꯩꯁꯦ
ꯑꯧ ꯍꯣꯡꯉꯁꯤ ꯑꯗꯨꯝ ꯍꯣꯡꯕꯅꯤꯗ ꯃꯣ ꯐꯅꯥꯝ
ꯑꯗꯨꯅꯦ ꯑꯗꯣ ꯅꯣꯏꯒꯤꯁꯦ ꯍꯩꯔꯥꯡꯒꯣꯏꯊꯣꯡꯗ ꯑꯣꯏꯗꯥꯏꯅꯦ
ꯑꯣꯏꯕꯅꯦ ꯅꯪ ꯌꯥꯝ ꯊꯤ ꯄꯥꯝꯃꯒꯅ ꯑꯩ ꯑꯗꯨꯝ ꯈꯔ ꯑꯗꯨꯝ ꯂꯩꯕꯤꯔꯝꯃꯣꯔꯥ
ꯈꯔ ꯑꯗꯨꯝ ꯗ꯭ꯔꯖꯟ ꯑꯃꯅꯤ ꯂꯧꯒꯦ ꯂꯧꯁꯤꯟꯕꯤꯔꯝꯃꯣꯅꯦ ꯍꯥꯏꯗꯤ ꯈꯔꯁꯨ ꯆꯥꯔꯅꯤ ꯈꯔ ꯑꯃꯝꯅ ꯗꯨꯀꯥꯟꯗ ꯊꯝꯃꯒ ꯆꯠꯄꯨ ꯆꯠꯂꯗꯤ ꯑꯩ ꯑꯗꯨꯝ ꯂꯧꯔ ꯂꯧꯔꯒ ꯁꯤꯗ ꯌꯣꯟꯕ ꯌꯥꯏꯗꯅꯥ
ꯌꯥꯏ ꯀꯩꯁꯨ ꯀꯥꯏꯗꯦ ꯑꯗꯨꯁꯨꯣ
ꯎꯝ
ꯑꯥ ꯃꯣꯏ ꯃ ꯍꯟꯗꯛꯇꯤ ꯃꯣꯏ ꯁꯥ ꯂꯣꯏꯒ꯭ꯔꯦꯀꯣ ꯑꯗꯨ ꯃꯊꯪ ꯁꯥꯕꯗ ꯐꯩꯅꯥꯝ ꯂꯧꯁꯜꯂꯝꯃꯒꯦꯅꯦ ꯑꯗꯨꯗꯤ
ꯑꯣ ꯂꯧꯁꯜꯂꯝꯃꯣ ꯂꯧꯁꯜꯂꯝꯃꯣ ꯑꯗꯨꯝ ꯗ꯭ꯔꯖꯟ ꯑꯝꯃꯅꯤ ꯇꯧꯔꯒꯅꯦ
ꯎꯝ
ꯁꯨꯃꯥꯏꯅ ꯂꯧꯔꯁꯦ
ꯑꯥ
ꯑꯣ ꯀꯩꯅꯣ ꯇꯧꯔꯛꯑꯦ ꯑꯗꯨꯗꯤ ꯋꯥꯔꯤꯁꯨ ꯌꯥꯝ ꯅꯨꯡꯉꯥꯏꯔꯤ ꯑꯗꯣ ꯑꯩꯁꯨ ꯊꯕꯛ ꯑꯝꯇ ꯆꯠꯊꯣꯛꯎꯈꯤꯒꯦ
ꯎꯠꯁ
ꯊꯝꯃꯒꯦꯀꯣ
ꯑꯠꯇ
ꯃꯣ ꯊꯝꯃꯦ ꯊꯝꯃꯦ ꯑꯅꯤꯃꯛ ꯄꯛꯎ ꯌꯥꯗ꯭ꯔꯦ